ꯇꯥꯏꯞ ꯇꯥꯕ꯭ꯔꯣ
ꯎꯝ ꯇꯥꯏꯌꯦ
ꯆꯥꯛ ꯆꯥꯔꯕꯣ ꯀꯣ ꯑꯩ ꯐꯃꯨꯡꯗ ꯍꯤꯞꯄꯤ
ꯑꯣ
ꯆꯥꯛ ꯆꯥꯔꯕꯣ ꯆꯥꯔꯦ ꯑꯩꯗꯤ ꯆꯥꯕ ꯂꯣꯏꯗ ꯉꯥꯏꯔꯤ ꯅꯪꯗꯤ
ꯑꯩꯈꯣꯏꯁꯨ ꯆꯥꯔꯦ ꯀ ꯍꯖꯎ ꯆꯥꯕ
ꯑꯩꯗꯤ ꯍꯋꯥꯏꯒ ꯀꯥꯡꯉꯧꯒ ꯑꯗꯨꯒ ꯀꯩꯅꯣ ꯑꯃꯒ ꯃꯣꯔꯣꯛ ꯃꯦꯠꯄ ꯑꯃꯒ
ꯎꯝ ꯍꯥꯎ ꯏꯅꯦꯂꯗꯤꯦ
ꯎꯝ ꯎꯝ ꯅꯣꯏꯗꯤ
ꯍꯧꯖꯤꯛꯇꯤ ꯀꯅꯥ ꯀꯅꯥ ꯂꯩꯕꯅꯣ
ꯑꯩꯈꯣꯏꯗꯤ ꯑꯩꯈꯣꯏ ꯃꯥꯅꯦ ꯑꯩꯈꯣꯏ ꯕꯕꯥꯅꯦ ꯑꯩꯈꯣꯏꯗꯤ ꯐꯦꯃꯤꯂꯤ ꯆꯥꯎꯋꯦꯗ ꯍꯥꯏꯗꯤ ꯀꯝꯕꯥꯏꯟ ꯐꯦꯃꯤꯂꯤ ꯑꯣꯏꯗꯅꯦꯕ
ꯎꯝ ꯐꯩꯗ ꯑꯗꯨꯁꯨ ꯑꯗꯨꯅ ꯂꯩꯕ ꯅꯨꯡꯉꯥꯏꯕꯅꯤ ꯃꯤꯌꯥꯝꯕꯅ
ꯎꯝ ꯅꯣꯏꯗꯤ ꯅꯪꯒꯤ ꯁꯤꯕ꯭ꯂꯤꯡꯁ ꯀꯌꯥ
ꯑꯩ ꯃꯔꯤ
ꯃꯔꯤ
ꯑ
ꯅꯪꯗꯤ ꯀꯩꯅꯣ ꯇꯝꯗ ꯂꯩꯕ꯭ꯔꯣ ꯆꯤꯡꯗ ꯂꯩꯕ꯭ꯔꯣ ꯀꯃꯥꯏꯅ ꯂꯩꯕ
ꯎꯗ ꯂꯩ
ꯃꯇꯝꯗ ꯑꯗꯨꯝ ꯍꯥꯏꯗꯤ ꯍꯦꯛ ꯄꯣꯛꯄꯗ ꯂꯩꯔꯣ ꯅꯠꯇ꯭ꯔꯒ
ꯇꯝꯗ ꯄꯣꯛꯄ ꯑꯩꯈꯣꯏ ꯕꯕꯥꯗꯣ ꯇꯝꯗ ꯂꯩꯕ ꯑꯗꯨꯒ ꯑꯩꯈꯣꯏ ꯃꯃꯥꯅ ꯆꯤꯡꯃꯤ ꯑꯣꯏꯕ
ꯑꯣ ꯑꯗꯨꯅꯦ ꯅꯈꯣꯟꯗ ꯌꯥꯝ ꯁꯦꯡꯉꯦꯕ ꯃꯩꯇꯩꯔꯣꯟ ꯌꯥꯝ ꯁꯦꯡꯉꯦꯕ
ꯑꯦ ꯈꯪꯗ꯭ꯔꯦꯗ ꯄꯉꯥꯡ ꯉꯥꯡꯤꯅꯦ
ꯑꯇꯩ ꯁꯦꯡꯉꯦꯕ ꯑꯗꯨꯒꯤꯅꯦꯕ ꯍꯪꯉꯤꯁꯦ ꯑꯩꯅ
ꯑꯌꯥ ꯀꯣꯂꯦꯖ ꯀꯥꯕ ꯂꯣꯏꯔꯕꯣ ꯀꯃꯥꯏꯅ ꯇꯧꯕꯅꯣ ꯀꯔꯤ ꯇꯧꯔꯤꯒꯦ
ꯑꯩ ꯍꯧꯖꯤꯛ ꯃꯊꯪꯗ ꯑꯦꯛꯖꯥꯝ ꯈꯔ ꯊꯥꯒꯦ ꯇꯧꯔꯤ
ꯐꯩꯅꯦ ꯆꯍꯤ ꯀꯣꯂꯦꯖ ꯆꯍꯤ ꯀꯌꯥꯗ ꯂꯣꯏꯕ꯭ꯔꯥ
ꯐ ꯂꯥꯁꯇ ꯏꯔ ꯂꯥꯁ ꯏꯔ ꯂ
ꯑꯗꯨꯗꯤ ꯑꯩꯅ ꯇꯨ ꯊꯥꯎꯖꯟ ꯇ꯭ꯋꯦꯟꯇꯤ ꯊ꯭ꯔꯤꯗ ꯀꯣꯂꯦꯖ ꯂꯣꯏꯕ
ꯑꯣ
ꯊꯕꯛꯁꯨ ꯀꯩꯁꯨ ꯇꯧꯗꯕ ꯁꯨꯝ ꯐ꯭ꯔꯤꯗ ꯇꯥꯔ ꯂꯩꯕ ꯑꯁ ꯅꯨꯡꯉꯥꯏꯔꯦ
ꯑꯗꯨ ꯀꯦ ꯀꯩꯩꯅ ꯈꯔ ꯐꯅꯕ ꯌꯥꯕ ꯐꯅꯔꯗꯅꯣ
ꯂꯥꯏꯔꯤꯛ ꯍꯩꯇꯕꯁꯦ ꯗꯥꯅꯤ
ꯍꯩꯇ꯭ꯔꯁꯨ ꯍꯣꯠꯅꯕ ꯍꯣꯠꯅꯕ ꯀꯜꯂꯗꯤ ꯑꯗꯨꯝ ꯌꯥꯅꯤꯗꯅ
ꯀꯣꯂꯦꯖꯀ ꯍꯦꯛ ꯀꯥꯕꯗꯒꯤ ꯂꯥꯏꯔꯤꯛꯁꯨ ꯁꯨꯡꯄꯥ ꯍꯦꯛ ꯄꯥꯗ꯭ꯔꯦ ꯑꯗꯨꯗ ꯀꯥꯏꯗ ꯑꯦꯛꯖꯥꯝ ꯊꯥ ꯕꯅ ꯔꯣ ꯐꯪꯉ ꯇꯨ ꯀꯅꯤ ꯄꯩꯁꯥ ꯇꯤꯡꯉꯒ
ꯁꯤꯟꯅꯅꯦꯦ ꯑꯗꯨꯗꯤ ꯑꯩꯈꯣꯏꯁꯨ ꯂꯥꯏꯔꯤꯛꯇꯤ ꯁꯨꯡ ꯄ ꯄꯥꯔꯛꯇꯦ ꯑꯗꯣ ꯃꯤꯅ
ꯍꯣꯠꯅꯒꯗꯕꯅꯤ ꯍꯣꯠꯅꯧ ꯍꯣꯠꯅꯧ ꯆꯍꯤ ꯀꯌꯥ ꯁꯨꯔꯕꯣ
ꯑꯩ ꯇ꯭ꯋꯦꯟꯇꯤ ꯊ꯭ꯔꯤ
ꯑ ꯑꯩꯅꯈꯔ ꯍꯜꯅꯦ
ꯎꯝ ꯑꯉ ꯀꯌꯥ
ꯑꯩꯅ ꯆꯍꯤ ꯑꯅꯤ ꯍꯜꯂꯦ ꯑꯥꯎ ꯀꯨꯟ ꯃꯉꯥ
ꯐꯖꯅ ꯇꯧꯕꯅꯦ ꯑꯩꯁꯨ
ꯏ ꯌꯥꯝ ꯐꯌꯦꯀꯣ ꯌꯥꯝ ꯍꯩꯕ ꯃꯤꯅꯤꯅꯦ ꯅꯪꯁꯦ
ꯎꯝ
ꯑꯦꯛꯖꯥꯝ ꯂꯥꯏꯔꯤꯛꯇꯤ ꯄꯥꯕ꯭ꯔꯣ ꯑꯦꯛꯖꯥꯝꯒꯤ
ꯄꯥꯔꯤ ꯆꯠꯂꯤ ꯍꯧꯖꯤꯛ ꯀꯣꯆꯤꯡꯕꯨꯗꯤ ꯂꯣꯏꯔꯦ ꯀꯣꯆꯤꯡ ꯑꯃ ꯌꯥꯎꯔꯝꯃꯦ ꯑꯗꯨ ꯂꯣꯏꯔꯦ ꯑꯗꯣ ꯍꯧꯖꯤꯛ ꯃꯤꯅ ꯆꯠꯅꯩꯩꯅ ꯂꯥꯏꯕꯔꯤꯁꯨ ꯌꯥꯎꯔꯤ
ꯑꯩꯩꯗ
ꯐꯪꯕ ꯐꯪꯗꯕ ꯑꯗꯨꯗꯤ ꯈꯪꯗ꯭ꯔꯦ ꯑꯗꯣ ꯍꯣꯠꯅꯕꯗꯤ ꯍꯣꯠꯅꯔꯏ
ꯐꯪꯒꯅꯤꯗ ꯍꯣꯠꯅꯔꯒꯗꯤ ꯍꯥꯏꯗꯤ ꯎꯝ ꯐꯪꯅꯕ ꯍꯣꯠꯅꯔꯗꯤ ꯑꯗꯨꯝ ꯐꯪꯅꯤꯗ ꯑꯗ ꯑꯩꯈꯣꯏꯅ ꯑꯃꯨꯛ ꯇꯟꯕꯒꯤ ꯋꯥꯅꯦꯕꯀꯣ ꯇꯟꯗꯕ ꯃꯤꯒꯤꯗꯤ ꯑꯗꯨꯝ ꯐꯪꯕꯅꯦꯕ
ꯎꯝ
ꯑꯩꯈꯣꯏꯗꯤ ꯌꯥꯝ ꯇꯜꯂꯦ ꯍꯧꯖꯤꯛꯀ ꯂꯥꯏꯔꯤꯛ ꯄꯥꯎ ꯍꯥꯏꯗꯤ ꯑꯩꯗꯤ ꯀꯞꯄꯅꯤ ꯑꯁꯦꯡꯕꯅꯦ ꯑꯩ ꯀꯞꯀꯅꯤ ꯍꯧꯖꯤꯛ ꯂꯥꯏꯔꯤꯛ ꯄꯥꯎ ꯍꯥꯏꯗꯤ
ꯇꯟꯕꯨꯗꯤ ꯇꯜꯂꯦꯗ ꯑꯩꯁꯨ ꯍꯥꯏꯗꯤ ꯃꯤ ꯃꯌꯥꯝ ꯍꯥꯏꯗꯤ ꯀꯩꯅꯣꯗ ꯃꯤ ꯃꯌꯥꯝ ꯄꯥꯕ ꯎꯕꯗ ꯁꯨꯝ ꯃꯤꯅ ꯅꯣꯛꯅꯈꯤꯅꯤꯅ ꯄꯥꯕꯩ ꯋꯥꯅꯦꯕ ꯁꯤꯒꯨꯝꯕꯗ ꯁꯤꯒꯨꯝꯕꯗ ꯍꯥꯏꯔꯗꯤ ꯐꯩꯌꯦꯕ ꯁꯤꯒꯨꯝꯕ ꯌꯥꯎꯁꯁꯟꯕꯁꯦ
ꯈꯩꯌꯦꯦ ꯐꯩꯌꯦ
ꯎꯝ
ꯑꯁ ꯑꯩꯈꯣꯏꯗꯤꯅꯦ ꯀꯗꯥꯏꯗꯒꯤꯅꯣ ꯀꯣꯂꯦꯖ ꯀꯣꯂꯦꯖꯁꯨ ꯂꯣꯏꯕ ꯀꯨꯏꯔꯦ ꯀꯣꯂꯦꯖ ꯍ ꯍꯦꯛ ꯍꯧꯕꯗꯒꯤ ꯌꯦꯡꯉꯣ ꯂꯥꯏꯔꯤꯛ ꯄꯥꯗꯕꯗꯣ ꯇꯨꯋꯦꯜꯐ ꯂꯣꯏꯕꯗꯒꯤꯅꯦ ꯇꯨꯋꯦꯜꯐ ꯍꯦꯛ ꯂꯣꯏꯔ ꯀꯣꯂꯦꯖ ꯀꯥꯕꯗꯒꯤꯅꯤ ꯂꯥꯏꯔꯤꯛ ꯁꯨꯡꯄꯥ ꯄꯥꯗ꯭ꯔꯦ
ꯑꯩꯈꯣꯏꯗꯤ ꯑꯩꯈꯣꯏꯗꯤ ꯇꯨꯋꯦꯜꯐꯇꯒꯤ ꯍꯧꯔꯦꯗ ꯏꯂꯚꯦꯟꯗꯒꯤ ꯍꯧꯔꯦꯗ ꯇꯦꯟ ꯐꯥꯎꯗꯤ ꯄꯥꯔꯝꯃꯦ ꯏꯂꯚꯦꯟꯗꯒꯤ ꯀꯣꯚꯤꯠ ꯍꯧꯔꯦꯗꯅ ꯀꯣꯚꯤꯠ ꯍꯧꯕꯗ ꯁ꯭ꯀꯨꯜ ꯀꯥꯒꯨꯝ ꯀꯥꯗꯕꯒꯨꯝ ꯇꯧꯔꯦ ꯑꯗꯨ ꯁꯨꯕ ꯄꯥꯗ꯭ꯔꯦꯇꯣꯜꯁꯨ ꯆꯤ ꯆꯤ
ꯅꯣꯏ ꯅꯪ ꯀꯣꯚꯤꯠ ꯃꯇꯝꯗ ꯅꯪ ꯑꯦꯂꯚꯦꯟ ꯀꯥꯕ꯭ꯔꯣ
ꯑꯥ
ꯑꯣ ꯑꯩꯅ ꯑꯗꯨꯗ ꯇꯨꯋꯦꯜꯐ ꯂꯣꯏꯕ ꯑꯗꯨꯒ ꯅꯪ ꯅꯪꯅ ꯂꯥꯁ ꯏꯌꯥꯔ ꯂꯣꯏ ꯍꯥꯏꯕꯗꯨꯗ ꯀꯩꯒꯤ ꯑꯩꯅ ꯇ꯭ꯋꯦꯟꯇꯤ ꯊ꯭ꯔꯤꯗ ꯑꯃꯨꯛ ꯂꯣꯏꯑꯦꯕ ꯅꯣꯏꯁꯦ ꯑꯩꯠ ꯁꯦꯝ ꯐꯥꯎ ꯌꯎꯈ꯭ꯔꯣ ꯅꯣꯏꯒꯤ ꯃꯇꯝꯗ
ꯑꯩ ꯑꯩ ꯌꯥꯎꯗꯦ ꯑꯩ ꯌꯥꯎꯕꯗꯤ ꯌꯥꯎꯋꯦ ꯑꯗꯣ ꯑꯩ ꯑꯩ ꯀꯝꯗ꯭ꯔꯦꯕ
ꯑꯣ ꯑꯗꯨ
ꯍꯥꯏꯗꯤ ꯇꯨ ꯊꯥꯎꯖꯟ ꯀꯌꯥꯅꯣ ꯇꯦꯟ ꯇꯦꯟ ꯍꯦꯛ ꯍꯥꯥꯕ ꯂꯣꯏꯕꯗꯣ
ꯎꯝ
ꯄ ꯍꯦꯛ ꯊꯥꯕ ꯂꯣꯏꯕꯗ ꯀꯣꯚꯤꯠ ꯍꯧꯈꯔꯦ ꯂꯣꯛꯗꯥꯎꯟ ꯍꯧꯔꯦ ꯑꯗꯨꯒ ꯃꯊꯪ ꯆꯍꯤꯗꯁꯨ ꯈꯔ ꯈꯔ ꯍꯥꯡꯗꯣꯛꯅꯔꯦꯗꯅ
ꯑ
ꯑꯗꯨꯗ ꯏꯂꯚꯦꯟ ꯀꯥꯕꯅꯦꯕ ꯑꯗꯨꯒ ꯑꯗꯨꯃꯥꯏꯅ ꯇꯧꯔꯒ ꯏꯂꯚꯦꯟꯖꯨ ꯏꯂꯚꯦꯟꯖꯨ ꯁꯨꯡ ꯀꯥ ꯀꯥꯈꯤꯗ꯭ꯔꯦꯗ ꯇ ꯇꯗꯤ ꯈ ꯑꯗꯨꯝ ꯀꯥꯏꯒꯤ
ꯈꯪꯗꯦꯗ ꯑꯩꯈꯣꯏꯁꯦ ꯇꯨꯋꯦꯜꯐꯀ ꯊꯥꯔꯛꯏꯁꯦ ꯂꯥꯏꯔꯤꯛꯀ ꯌꯥꯝ ꯄꯥꯕ ꯅꯠꯇꯦꯅ
ꯑꯗꯨꯗꯅ ꯑꯩꯈꯣꯏꯗꯤ ꯁꯨꯡꯄꯥ ꯄꯥꯗ꯭ꯔꯦ
ꯇꯦꯟ ꯐꯥꯎꯗꯤ ꯑꯁ ꯌꯥꯝ ꯀꯟꯅ ꯍꯣꯠꯅꯔꯝꯃꯦ ꯑꯗꯣ ꯏꯂꯚꯦꯟ ꯇ꯭ꯋꯦꯜꯐ ꯍꯦ ꯀꯥꯕ ꯏꯂꯦꯟꯗꯤꯒꯤ ꯑꯗꯨꯝ ꯊꯧꯁꯥꯗꯕ ꯍꯧꯔꯦ ꯄ꯭ꯔꯣꯃꯣꯁꯟ ꯑꯦꯛꯖꯥꯝꯅꯤ ꯈꯜꯂꯒ ꯑꯗꯨꯗꯒꯤ ꯄꯥꯅꯤꯡꯗꯕ ꯁꯤꯅ ꯑꯗꯨꯝ ꯂꯣꯏꯔꯦ ꯇꯨꯋꯁꯨ ꯅ ꯅꯩꯔꯕꯅꯦꯗꯤ ꯁꯦꯟꯇꯔ ꯄꯨꯔꯥ ꯑꯅꯩꯕ ꯃꯐꯝꯗ ꯇꯥꯔꯦ ꯑꯗꯨꯗꯤ
ꯑꯩꯅ ꯁꯦꯟꯇꯔꯁꯨ ꯐꯖꯔꯦ ꯃꯤꯁꯨ ꯍꯥꯏꯗꯤ ꯑꯩꯈꯣꯏꯒꯤꯗꯣ ꯁꯦꯟꯇꯔꯗꯣ ꯕꯦꯟꯁꯁꯨ ꯌꯥꯝ ꯁꯥ ꯍꯥꯡꯉꯦꯕ ꯃꯣꯏꯒꯤꯗꯣ ꯑꯗꯨꯒ ꯃꯤ ꯑꯅꯤ ꯃꯇꯥꯏ ꯃꯇꯥꯏꯗ ꯐꯝꯍꯜꯂꯦ ꯑꯗꯨ ꯈ꯭ꯋꯥꯏꯗꯒꯤ ꯐꯕ ꯑꯃꯅ ꯀꯣꯚꯤꯠ ꯃꯇꯝꯅꯤꯅ ꯅꯣꯏ ꯅꯣꯏꯅ ꯈꯪꯗ꯭ꯔꯁꯨ ꯁꯤꯟꯅꯕꯨꯗꯤ ꯁꯤꯠꯟꯅꯒꯅꯨ ꯄꯪꯏꯗ ꯏꯔꯝꯃꯣꯃꯥ ꯄꯤꯒꯅꯤꯅ ꯄꯪꯏ ꯏꯔꯝꯃꯦ ꯃꯤ ꯈꯗꯤ ꯃꯤ ꯈꯗꯤ ꯏꯁꯩ ꯏꯔꯝꯃꯦꯁꯨ ꯍꯥꯏꯌꯦ ꯀꯦꯃꯤꯁꯇ꯭ꯔꯤ ꯅꯁ ꯀꯦꯃꯤꯁꯇ꯭ꯔꯤꯗꯨꯗꯩ ꯍꯩꯔꯝꯕꯨꯗꯤ ꯐꯖꯩꯦ
ꯑꯁ ꯐꯖꯔꯦꯅꯦ ꯑꯗꯩ ꯃꯥꯔꯛꯇꯤ ꯀꯃꯥꯏꯅ ꯄꯤꯔꯝꯅꯤ
ꯃꯥꯒ ꯃꯥꯒ ꯇꯣ ꯃꯥꯛꯇꯨꯗꯤ ꯀꯃꯥꯏ ꯑ ꯄꯥꯁ ꯃꯥꯛ ꯄꯥꯁ ꯃꯥꯛ ꯌꯧꯅꯕ ꯑꯗꯨꯒ ꯁꯞꯖꯦꯛ ꯑꯃꯗꯤ ꯑꯗꯨꯝ ꯏꯂꯦꯛꯇꯤꯞ ꯆꯠꯂꯒ ꯊꯦꯔꯤꯗ ꯄꯥꯁꯃꯥꯔꯛ ꯌꯧꯗꯕ ꯑꯗꯨꯒꯨꯝꯕ ꯌꯥꯎꯋꯦ꯫
ꯌꯥꯝ ꯅꯨꯡꯉꯥꯏꯅꯦ ꯗꯨꯗꯤ ꯅꯣꯏ ꯃꯇꯝꯁꯦ꯫
ꯎꯝ ꯑꯩꯈꯣꯏꯗꯤ ꯂꯥꯏꯔꯤꯛ ꯁꯡꯄꯥ ꯄꯥꯗ꯭ꯔꯦꯕꯣ꯫
ꯑꯈꯣꯏ ꯃꯇꯝꯗꯤ ꯌꯥꯝ ꯏꯁꯇ꯭ꯔꯤꯛ ꯑꯣꯏꯔꯩꯗ ꯌꯥꯝ ꯇꯜꯂꯦ꯫ ꯍꯥ ꯑꯗꯨꯏ ꯈꯜꯂꯗꯤ ꯇꯜꯂꯦ꯫
ꯎꯝ ꯅꯣꯏꯒꯤ ꯕꯦꯆꯅꯦ ꯈꯣꯏꯕꯦꯆꯅꯦ ꯗꯥꯎ ꯊꯤꯕ ꯕꯦꯆ꯫
ꯎꯝ ꯌꯥꯃ ꯋꯥꯕꯅꯦ ꯑꯁ ꯂꯥꯏꯔꯤꯛ ꯄꯥꯗꯔꯕꯅꯤꯅ
ꯅꯪ ꯇ꯭ꯋꯦꯟꯇꯤ ꯊ꯭ꯔꯤ ꯍꯥꯏꯕꯀꯣ ꯂꯣꯏꯕꯗꯣ꯫
ꯇ꯭ꯋꯦꯟꯇꯤ ꯊ꯭ꯔꯤꯗ ꯃꯥꯜꯂꯦ ꯇ꯭ꯋ ꯑꯦ ꯇ꯭ꯋꯦꯟꯇꯤ ꯐꯣꯔꯗ ꯑꯣꯏꯕ ꯃꯥꯜꯂꯦ ꯑꯩ ꯆꯍꯤꯗꯣ ꯈꯔ ꯍꯦꯟꯅ ꯌꯥꯝꯗꯕ ꯃꯥꯜꯂꯦ ꯍꯥꯏꯕꯗꯣ꯫
ꯎꯝ ꯑꯁꯦꯡꯕꯗꯤ ꯑꯩꯁꯨ ꯀꯩꯅꯣ ꯑꯁꯦꯡꯕꯗꯤ ꯑꯩꯁꯨ ꯊ꯭ꯔꯤꯗ ꯂꯣꯏꯗꯣꯏꯅꯦꯕ ꯑꯩ ꯇ꯭ꯋꯦꯟꯇꯤ ꯐꯣꯔꯗ ꯀꯣꯂꯦꯖꯇꯣ ꯑꯗ ꯁ꯭ꯀꯨꯜ ꯆꯍꯤ ꯑꯃ ꯍꯟꯖꯟꯈꯤꯕ꯫ ꯑꯗꯨꯗ ꯁꯣꯏꯈꯤꯕ ꯑꯩꯖꯦ ꯑ ꯁ꯭ꯀꯨꯜ ꯇꯝꯃꯛꯄꯁꯦ ꯈꯔ ꯉꯟꯅ ꯇꯝꯃꯛꯑꯦꯕ
ꯎꯝ
ꯑꯗꯨꯏꯁꯨ ꯐꯔꯦꯗ ꯗꯨꯝ꯫
ꯌꯥꯏꯗ ꯂꯣꯏꯕꯨ ꯂꯣꯏꯔꯦ ꯍꯨꯖꯤꯛꯇꯤ ꯂꯣꯏꯔꯦ ꯗꯨꯝ ꯊꯕꯛ ꯑꯃ ꯊꯤꯔꯤ ꯁꯤꯅꯤ꯫ ꯑꯩꯗꯤ ꯅꯪ ꯅꯪꯒ ꯄꯣꯛꯃꯤꯟꯅꯕ ꯅꯆꯤꯜ ꯏꯅꯥꯎꯗꯤ ꯀꯌꯥꯅꯣ?
ꯑꯩꯗꯤ ꯑꯩ ꯏꯊꯟꯗꯅꯦ꯫
ꯑꯁ ꯅꯊꯟꯇꯥ
ꯏꯊꯟꯇ꯫
ꯑꯁ ꯑꯗꯣ ꯒ꯭ꯌꯥꯟꯗꯤ ꯇꯥꯕ꯭ꯔꯣ ꯅꯊꯟꯗ ꯑꯣꯏꯕꯁꯤꯕꯨ?
ꯒ꯭ꯥꯟꯇꯥꯏ꯫
ꯑꯁ
ꯃꯤꯒ ꯍꯥꯏꯗꯤ ꯑꯇꯩ
ꯌꯥꯝ ꯄ꯭ꯔꯥꯎꯠ ꯑꯣꯏꯅ
ꯍꯔꯥꯎꯗꯗꯤ ꯍꯧꯖꯤꯛ ꯃꯇꯝꯁꯤꯗ ꯃꯊꯟꯇ ꯃꯊꯟꯇ ꯄꯣꯛꯄ ꯃꯌꯥꯝ
ꯑꯗꯣ ꯎꯝ ꯍꯧꯖꯤꯛ ꯍꯥꯏꯗꯤ ꯃꯊꯟꯇ ꯄꯣꯛꯄꯁꯦ ꯈꯔꯛꯇꯤ ꯀꯩꯅꯣ ꯇꯧꯕꯅꯦꯕ ꯑꯗꯨꯕꯨ ꯅꯪꯗꯤ ꯌꯥꯝ ꯄ꯭ꯔꯥꯎꯠ ꯑꯣꯏ ꯑꯩꯅ ꯍꯥꯏꯕꯗ ꯌꯥꯝꯅ ꯍꯔꯥꯎꯅꯤꯡꯉꯥꯏꯅꯤ ꯁꯦꯖ
ꯍꯥꯟꯅꯗꯤ ꯍꯥꯟꯅꯗꯤ ꯌꯥꯝ ꯀꯩꯅꯣ ꯁ꯭ꯀꯨꯜ ꯇꯦꯟ ꯐꯥꯎꯁꯦ ꯑꯗꯨꯝ ꯍꯥꯏꯗꯤ ꯇꯤꯟꯅꯔꯛꯄ ꯁꯪꯗꯗꯨꯒ ꯑꯗꯨꯝ ꯌꯦꯡꯅꯔꯗꯤ ꯑꯩꯁꯨ ꯑꯗꯨꯝ ꯍꯥꯏꯗꯤ ꯃꯤꯒ ꯑꯗꯨꯝ ꯃꯥꯟꯅꯔꯝꯃꯦꯕ ꯁꯠ ꯀꯃꯥꯏ ꯍꯥꯏꯅꯤ ꯁꯥꯊꯤꯕ ꯍꯥꯏꯇꯥꯔꯦꯗꯅ꯫ ꯑꯗꯣ ꯇꯦꯟ ꯂꯣꯏꯔꯦ ꯏꯂꯚꯦꯟ ꯇꯨꯌꯦꯜꯐ ꯀꯥꯄꯗꯩꯩꯗꯤ ꯑꯗꯨꯝ ꯒ꯭ꯌꯥꯟ ꯇꯥꯕ ꯍꯧꯔꯛꯑꯦ꯫ ꯌꯨꯝꯖꯣ ꯑꯩ ꯏꯊꯟꯇꯅꯤꯅ
ꯎꯝ
ꯈꯣꯏꯃꯥ ꯈꯣꯏꯕꯥꯒꯤ ꯈꯜꯂꯒ ꯑꯗꯨꯝ
ꯑꯁ ꯌꯥꯝ ꯐꯩꯌꯦꯅꯦꯗꯤ
ꯍꯣꯏ ꯕꯥꯁꯨ ꯑꯍꯟ ꯑꯣꯏꯔꯦꯕ ꯍꯥꯏꯗꯤ ꯌꯨꯝꯗ ꯊꯦꯡ ꯈꯔ ꯊꯦꯡꯅ ꯄꯥꯟ ꯄꯥꯟꯕꯅꯤꯅ꯫
ꯑꯥ
ꯑꯗꯒꯤ ꯑꯁ ꯂꯣꯏꯔꯦ ꯍꯧꯖꯤꯛ ꯄ꯭ꯔꯦꯁꯔꯗꯤ ꯌꯨꯝꯗ
ꯑꯣꯏꯗꯤ ꯑꯣꯏꯒꯅꯤꯅꯦ ꯑꯗꯨꯃꯥꯏꯅ ꯎꯝ ꯑꯁ ꯑꯅꯤ ꯁꯨꯔꯝꯃꯒꯗꯤ ꯈꯔ ꯐꯗꯦꯕꯀꯣ ꯑꯃꯈꯛꯇ ꯑꯣꯏꯕꯁꯦ
ꯑꯩꯅ ꯑꯃꯨꯛ ꯂꯥꯁꯀꯤꯗꯣ ꯑꯣꯏꯔꯕ ꯑꯩꯒꯤ ꯏꯊꯛꯇ ꯑꯩꯈꯣꯏ ꯆꯦ ꯅꯠꯇ꯭ꯔꯒ ꯑꯩꯈꯣꯏ ꯗꯥꯒꯨꯝꯕꯗꯣ ꯂꯩ ꯑꯩ ꯂꯥꯡ ꯐꯥꯡ ꯇꯧ ꯌꯥꯏ ꯍꯥꯏꯕ
ꯑꯗꯨꯗ ꯑꯩꯗꯤ ꯑꯃꯈꯛꯇ ꯌꯥꯎꯕꯁꯤꯁꯨꯅꯦ ꯅꯨꯡꯉꯥꯏꯇꯕꯅꯦ ꯑꯩꯈꯣꯏꯗꯁꯨ ꯍꯥꯏꯗꯤ ꯏꯆꯦ ꯑꯃ ꯂꯩꯔꯝꯃꯒꯗꯤ ꯑꯩ ꯏꯌꯥꯝꯕ ꯑꯃ ꯂꯩꯔꯝꯃꯒꯗꯤ ꯈꯟꯕꯗꯣ ꯑꯗꯨꯃꯥꯏꯅ ꯑꯣꯏꯌꯦꯕ ꯑꯩꯈꯣꯏꯁꯨ ꯅꯨꯄꯥ ꯑꯃꯈꯛꯇꯅꯦ ꯑꯩꯅ ꯑꯅꯤꯁꯨꯕ
ꯅꯐꯛꯇ ꯑꯃꯗꯤ ꯅ ꯁꯠꯇ꯭ꯔ ꯑꯃꯗꯤ ꯂꯩꯗꯤ ꯂꯩ ꯀꯣ
ꯂꯩ ꯏꯆꯦ ꯑꯃ ꯂꯩꯌꯦ ꯑꯩꯒꯤ ꯃꯈꯥꯗ ꯏꯅꯥꯎꯅꯨꯄꯤ ꯑꯃ ꯏ ꯎꯅ ꯄ ꯑꯗꯨꯅ ꯂ ꯀꯦꯕꯥꯛ ꯊꯣꯛꯑꯦ ꯍꯥꯏꯅꯕ ꯌꯥꯗ꯭ꯔꯦ ꯍꯧꯖꯤꯛ ꯃꯊꯥꯏ ꯌꯥꯝ ꯁꯥꯔꯤꯕꯅꯤ ꯂꯨꯅ ꯇꯧꯃꯟꯗꯅꯅꯦ ꯍꯧꯖꯤꯛꯇꯤ ꯄꯥꯈꯪ ꯐꯥꯔꯕꯅꯤꯅ ꯃꯥ ꯍꯧꯖꯤꯛ ꯇꯨꯋꯦꯜꯐ ꯀꯥꯔꯤꯕꯅꯦꯕ
ꯑꯥ
ꯑꯅꯤꯡꯕ ꯉꯥꯛꯇ ꯑꯗꯨꯝ ꯇꯧꯕꯤꯕꯅꯤꯅ ꯑꯩꯈꯣꯏꯁꯨ ꯋꯥꯔꯦꯕ ꯍꯥꯏꯗꯤ ꯑꯩꯈꯣꯏ ꯕꯕꯥꯁꯨ ꯂꯩꯈꯤꯗ꯭ꯔꯦ ꯑꯩꯈꯣꯏ ꯃꯃꯥ ꯈꯛꯇ ꯂꯩꯕꯅꯤꯅ ꯍꯥꯏꯗꯤ ꯑꯩꯈꯣꯏꯅ ꯉꯇ ꯍꯣꯠꯅꯔꯕꯅꯤꯅꯀꯣ ꯑꯗꯨꯝ ꯊꯕꯛ ꯈꯔ ꯈꯔꯁꯨ ꯄꯨꯔ ꯑꯗꯨꯝ ꯍꯣꯠꯅꯕꯅꯤꯅ ꯌꯥꯝ ꯋꯥꯏꯑꯦꯕ ꯃꯥꯁꯨ ꯑꯗꯨꯝ ꯑꯗꯨꯝ ꯍꯥꯟꯅꯗꯒꯤ ꯏꯃꯥꯅ ꯁꯣꯏꯕꯅꯤꯅ ꯌꯥꯝꯅ ꯂꯨꯅ ꯅ ꯖꯦꯟ ꯄꯨ ꯖꯦꯟ ꯄꯨ ꯇꯧꯔꯒꯀꯣ
ꯂꯥꯁꯦ ꯂꯥꯁꯅꯦꯅ
ꯑꯣ ꯑꯩꯁ ꯍꯥꯏꯒꯅꯨ ꯃꯤꯅ ꯉꯥꯡꯕꯁꯨ ꯇꯥꯗꯦ ꯑꯁꯤ ꯊꯕ ꯑꯃ ꯇꯧꯕꯤꯌꯨ ꯍꯥꯏꯕꯁꯨꯅꯦ
ꯑ ꯑꯩꯈꯣꯏꯒꯤ ꯀꯖꯤꯟꯁ ꯈꯔꯁꯨ ꯂꯩ ꯂꯥꯁ ꯃꯊꯟꯇ ꯅꯨꯄꯥ ꯃꯊꯟꯇ ꯂꯥꯁꯇ ꯑꯣꯏꯕ ꯃꯣꯏꯁꯨ ꯇꯧꯔꯤ
ꯑꯁ ꯑꯗꯨꯒꯤ ꯍꯥꯏꯅꯕ ꯍꯥꯏꯅꯕ ꯌꯥꯝ ꯋꯥꯏꯗ ꯑꯩꯈꯣꯏꯁꯦ
ꯑꯈꯣꯏꯒꯤꯁꯤꯅ ꯑꯩꯗꯤ ꯏꯊꯟꯇ ꯄꯣꯛꯑꯦ ꯑꯗꯣ ꯑꯩꯈꯣꯏ ꯕꯥ ꯍꯣꯏꯁꯤꯅ ꯁꯤꯕ꯭ꯂꯤꯡ ꯌꯥꯝꯕ ꯑꯩꯈꯣꯏ ꯕꯥ ꯍꯣꯏꯁꯤꯅ ꯁꯕ꯭ꯂꯤꯡ ꯏꯂꯚꯦꯟ ꯃꯥꯒ ꯍꯥꯏꯔꯒ ꯑꯗꯨꯒꯤ ꯀꯖꯤꯟꯁꯤꯇ ꯌꯥꯝꯃꯦ ꯀꯖꯤꯟꯁꯤꯇ ꯌꯥꯝꯃꯦ
ꯎꯝ ꯈꯨꯨꯌꯥꯝꯗꯣ ꯑꯗꯨꯗꯤ ꯅꯨꯡꯉꯥꯏ ꯐ ꯅꯨꯡꯉꯥꯏꯕꯅꯦ ꯑꯗꯨ ꯑꯗꯨꯝ ꯌꯥꯝꯕꯒꯤ ꯐꯦꯃꯤꯂꯤ ꯌꯥꯝꯕꯗꯣ
ꯅꯨꯡꯕꯨꯗꯤ ꯅꯨꯡꯉꯥꯏ ꯑꯗꯨ ꯂꯝꯕꯤꯒ ꯀꯩꯅꯣ ꯆꯤꯟꯅꯔꯛꯄꯗꯣ ꯑꯗꯨꯒꯤ ꯍꯣꯏ ꯄꯨꯟꯅꯅ ꯄꯨꯖꯤ
ꯅꯣꯏ ꯅꯣꯏꯒꯤ ꯂꯝꯗꯣ ꯑꯩ ꯈꯪꯉꯣꯏꯅ ꯈꯟꯕꯅꯤ ꯀꯥꯏꯅ
ꯅꯠꯇꯦ ꯃꯤ ꯑꯇꯩꯁꯨ ꯍꯪꯉꯛ ꯑꯦ ꯃꯤ ꯑꯇꯩꯁꯨ ꯈꯪꯉꯛꯑꯦ ꯑꯗꯨꯗ ꯈꯪꯗꯦ ꯈꯪꯗꯦꯅ ꯍꯥꯏꯕ ꯑꯗꯨꯒꯤ
ꯍꯣꯏ ꯑꯥ ꯆꯤꯡꯂꯣꯝꯗ ꯂꯩꯕꯗꯤ ꯈꯔ ꯈꯪꯕ ꯋꯥꯒꯅꯤꯀꯣ ꯍ ꯍꯣꯏ ꯅꯪꯁꯨ ꯑꯩꯁꯦ ꯁꯤꯗ ꯂꯩꯌꯦ ꯈꯪꯗꯕ ꯑꯗꯨꯗꯤ ꯍꯥꯏꯕꯅꯦꯕꯀꯣ ꯑꯗꯨꯕꯨꯗꯤ ꯑꯗꯨ
ꯑ ꯌꯥꯎꯔꯤꯕꯗꯣ ꯑꯅꯝꯕꯗꯣ ꯀꯩꯅꯣ ꯉꯥꯛꯇꯅꯤꯗꯅ ꯑꯩꯈꯣꯏ ꯁ꯭ꯋꯥꯏꯗ ꯄꯥꯛ ꯌꯥꯎꯗꯦꯕ
ꯌꯥꯎꯗꯦ ꯌꯥꯎꯗꯦ ꯆꯤꯡꯂꯣꯝꯗꯩꯒ ꯇꯧꯑꯦꯕ ꯑꯩꯁꯨ ꯑꯗꯨꯝ ꯊꯦꯡꯅꯩꯑꯕ ꯋꯥꯔꯤ ꯁꯥꯕꯗ
ꯑꯗꯣ ꯃꯣꯏꯒꯁꯨ ꯑꯗꯨꯝ ꯉꯥꯡꯅꯕ ꯃꯅꯤꯄꯨꯔꯤ ꯂꯣꯟꯕꯗ ꯃꯣꯏꯁꯨ ꯑꯗꯨꯝ ꯌꯥꯝ ꯈꯣꯏꯔꯒ ꯉꯥꯡꯉꯦꯕꯀꯣ ꯑꯗꯣ ꯑꯩꯅ ꯍꯧꯖꯤꯛ ꯍꯧꯖꯤꯛ ꯐꯥꯎ ꯋꯥꯔꯤ ꯁꯥꯟꯅꯔꯛꯄꯗ ꯌꯥꯝ ꯁꯦꯡꯕꯗꯤ ꯊꯦꯡꯅꯗꯦ ꯅꯪ ꯑꯃ ꯂꯩꯔꯦ